ꯍꯜꯂꯣ
ꯇꯥꯕꯔ‌ꯣ
ꯍꯥꯎ ꯇꯥꯏ ꯇꯥꯏ
ꯆꯥꯛ ꯆꯥꯔꯕ‌ꯣ ꯅꯪ
ꯆꯥꯛ ꯆꯥꯔꯦ ꯅꯪ ꯆꯥꯔꯕꯣ
ꯑꯁ ꯑꯩ ꯇꯨꯝ ꯍꯥꯎꯕ ꯀꯨꯏꯗꯔꯤ
ꯎꯝ
ꯌꯥꯍꯥꯎ ꯌꯥꯗ꯭ꯔꯦ ꯕꯣꯜ ꯕꯣꯜ ꯌꯦꯡ ꯂꯩꯔꯦ ꯉꯔꯥꯡꯗꯣ ꯕꯣꯜ ꯃꯇꯝꯅꯤ ꯅ ꯒꯦꯝ ꯁꯥꯟꯅꯗ꯭ꯔꯦꯕ ꯕꯣꯜ ꯑꯣꯏꯅ ꯌꯦꯡ ꯌꯦꯡ ꯂꯩꯔꯦ
ꯎꯝ
ꯅꯪꯗꯤ ꯑꯝꯕꯨ ꯌꯦꯡꯗꯔ‌ꯣ
ꯑꯩꯗꯤ ꯅꯨꯡꯉꯥꯏꯕ ꯇꯥꯕ ꯃꯇꯝ ꯗ ꯌꯦꯡꯉꯦ ꯅꯠꯇ꯭ꯔꯗꯤ ꯌꯦꯡꯗ‌ꯦ
ꯍꯣꯔꯦꯟꯗꯩꯗꯤ ꯅꯨꯡꯉꯥꯏꯕ ꯂꯩ ꯀꯩꯅꯣ ꯑꯁ ꯍꯣꯔꯦꯟ ꯍꯥꯏꯁꯦ ꯄꯨꯡ ꯃꯔꯤ ꯃꯈꯥꯏꯗꯅꯦ ꯑꯩ ꯑꯌꯨꯛꯀꯤ ꯎꯝ
ꯑꯗꯨꯗꯤ ꯅꯣꯡꯉꯥꯜꯂ ꯀꯥꯟꯗꯅꯤ
ꯃꯥꯅꯦ ꯄꯨꯡ ꯃꯔꯤ ꯃꯈꯥꯏꯗ ꯂꯩꯌꯦ ꯑꯗꯨꯗꯨꯒ ꯄꯨꯡ ꯍꯧꯔꯦꯟ ꯄꯨꯡ ꯕꯥꯔꯣ ꯃꯈꯥꯏꯗꯣ
ꯎꯝ
ꯕꯥꯔꯣ ꯃꯈꯥꯏ ꯍꯥꯏꯗꯤ ꯅꯨꯡꯗꯥꯡꯒꯤ ꯄꯨꯡ ꯕꯥꯔꯣ ꯃꯈꯥꯏ ꯑꯍꯤꯡꯒꯤ ꯄꯨꯡ ꯕꯥꯔꯣ ꯃꯈꯥꯏꯗꯨꯗ ꯏꯁ꯭ꯄꯦꯟꯒꯤꯁꯨ ꯂꯩꯌꯦ
ꯑꯣ ꯨꯒꯜꯒ ꯑꯥꯔꯖꯦꯟꯇꯤꯅꯥꯒ ꯑꯗꯨꯝꯕꯗꯗꯤ ꯌꯦꯡ ꯅꯨꯡꯉꯥꯏꯌꯦ
ꯑꯥꯔꯖꯦꯟꯇꯤꯅꯥꯒꯤꯅ ꯄꯨꯡ ꯃꯉꯥ ꯃꯈꯥꯏ ꯇꯥꯕꯅꯦꯕꯀꯣ꯫ ꯑꯇꯩ ꯑꯍꯨꯝ ꯃꯈꯥꯏꯗ꯫ ꯑꯌꯨꯛꯀꯤ ꯄꯨꯡ ꯑꯍꯨꯝ ꯃꯈꯥꯏ ꯑꯍꯤꯡꯒꯤ ꯄꯨꯡ ꯑꯍꯨꯝ ꯃꯈꯥꯏ ꯇꯥꯕꯅꯦꯕ ꯑꯗꯨꯗꯨꯅ ꯗꯦꯠ ꯐꯣꯔ ꯗꯥꯔ꯫ ꯐꯥꯏꯚꯇ ꯑꯣꯏꯔ ꯃꯥꯜꯂꯦ ꯐꯥꯏꯚꯀꯤ ꯑꯌꯨꯛ ꯉꯟꯇꯥꯗ ꯂꯩꯕꯅꯦ꯫
ꯑꯗꯨꯒ ꯄ꯭ꯔꯖꯤꯜꯗ ꯃꯣꯏ ꯑꯍꯨꯝ ꯆꯥꯝꯃꯉꯥꯗ ꯌꯦꯡꯕ ꯍꯥꯏꯕ꯫
ꯀꯅꯥ ꯁꯞꯄꯣꯔꯠ ꯇꯧꯔꯤꯒꯦ ꯅꯪꯕꯣ꯫
ꯑ ꯀꯥꯕꯗ ꯁꯞꯄꯣꯔꯠ ꯇꯧꯔꯦꯗ ꯀꯥꯕꯗ ꯀꯩꯅꯣꯝ ꯇꯧꯕꯗꯩ ꯇꯧꯖꯩ꯫
ꯎꯝ ꯅꯪ ꯒꯥꯔꯤ ꯒꯥꯔꯤ ꯃꯆꯥꯗꯣ ꯌꯥꯗꯦ ꯍꯥꯏꯔꯣ ꯀꯩꯅꯣ꯫
ꯎꯝ ꯑꯩ ꯊꯥ ꯑꯃ ꯁꯨꯔꯦ ꯀꯩꯅꯣ ꯌꯥꯏꯒꯤꯗꯕ ꯁꯦꯝꯕꯩ ꯊꯝꯒꯔꯦ꯫
ꯍꯥꯥ꯫
ꯊꯥ ꯑꯃ ꯁꯨꯔꯦꯕ ꯊꯝꯒꯤꯕ꯫
ꯀꯥꯏ ꯀꯔꯝꯕ ꯋꯥꯛꯁꯣꯞ ꯊꯝꯃꯤꯅꯣ꯫
ꯑꯥ ꯀꯩꯅꯣꯝꯗꯅꯤꯅ ꯃꯊꯥꯛꯔꯣꯝꯗꯅꯤꯗ ꯁ꯭ꯋꯥꯏꯗ ꯁꯦꯝꯕ ꯍꯩꯇꯦꯅ꯫
ꯑꯣ ꯑꯁ ꯑꯩꯁꯨ꯫ ꯃꯆꯧ ꯒꯥꯔꯤꯗꯣ ꯑꯗꯨ ꯂꯩꯔꯝꯃꯗꯤ ꯅꯣꯡ ꯏꯀꯣꯝ ꯀꯣꯝꯒꯗꯧꯅꯤ꯫ ꯃꯥꯏ ꯒꯥꯔꯤꯗꯨꯁꯨ ꯀꯨꯏꯔꯦꯗꯅꯀꯣ ꯑꯩꯈꯣꯏꯅ ꯑꯉꯥꯡ ꯑꯣꯏꯔꯤꯀꯥꯟꯗꯒꯤ ꯂꯩꯔꯛꯑꯕ ꯒꯥꯔꯤꯅꯤꯗꯅ꯫
ꯀ꯭ꯂꯥꯁ ꯑꯥ ꯁꯤꯛꯁ ꯁꯚꯦꯟ ꯀꯥꯕ ꯑꯗꯨꯋꯥꯏꯗꯩ ꯂꯩꯔꯕ ꯒꯥꯔꯤꯅꯤꯗꯅꯀꯣ꯫
ꯎꯝ꯫
ꯆꯍꯤ ꯇꯔꯥ ꯍꯦꯜꯂꯛꯑꯕꯅꯦꯕ ꯁꯤꯖꯤꯟꯅꯔꯤꯗꯣ ꯑꯗꯨꯗꯨꯅ ꯚꯦꯔꯥ ꯌꯥꯝ ꯇꯧꯔꯦꯅ ꯁꯦꯝꯕꯗꯣ ꯍꯧꯖꯤꯛ ꯄꯩꯁꯥ ꯃꯌꯥꯝ ꯍꯥꯏꯔꯛꯑꯦꯕ ꯂꯨꯄꯥ ꯂꯤꯁꯤꯡ ꯀꯨꯟꯊ꯭ꯔꯥ ꯍꯥꯏꯅ ꯆꯪꯕꯩ ꯃꯑꯣꯡꯗ ꯂꯩꯌꯦꯕ ꯈꯪꯕꯔꯥ ꯏꯟꯖꯤꯟꯗꯣ ꯑꯃꯨꯛ ꯂꯧꯈꯠ ꯌꯥꯗꯔꯦꯕ ꯑꯗꯨꯗꯨꯒꯤ꯫
ꯀꯨꯏꯔꯝꯅꯤꯅ ꯑꯗꯨꯅꯅꯤ꯫
ꯎꯝ ꯑꯗꯨꯗꯨ ꯏꯟꯖꯤꯟ ꯀꯩꯀꯥ ꯑꯃꯐꯥꯎ ꯌꯥꯗꯕꯒꯤ꯫ ꯕꯦꯔꯥꯒꯥꯔꯤ꯫
ꯇꯥꯡꯕꯅꯤꯅꯦ ꯄꯣꯠꯆꯩ꯫
ꯑꯗꯨꯅꯦ ꯑꯗꯨ ꯑꯗꯨꯗꯣ ꯀꯩꯅꯣ ꯇꯧꯔꯒ ꯑꯩ ꯑꯗꯨ ꯕꯥꯆꯧꯗ ꯍꯪꯕꯗ ꯑꯗꯨ ꯁꯦꯝꯗꯧ ꯃꯥꯟꯗ꯭ꯔꯦ ꯍꯥꯏꯕ꯫
ꯑꯗꯨꯗꯤ ꯅꯪ ꯂꯧꯁꯤꯜꯂ ꯁꯦꯝꯖꯤꯜꯂꯨ ꯀꯩꯅꯣ ꯌꯥꯅꯤ ꯀꯩꯅꯣ꯫
ꯉꯝꯃꯔꯣꯏ ꯏꯕꯨꯡꯉꯣ ꯑꯗꯨ ꯒꯥꯔꯤ ꯄꯣꯠꯇꯣ ꯑꯥꯎ ꯒꯥꯔꯤꯗꯣ ꯑꯍꯟꯕ ꯑꯣꯏꯔꯗꯤ ꯐꯩꯌꯦ ꯑꯩ ꯑꯗꯨꯗ ꯁꯦꯝꯕꯗ ꯑꯩ
ꯇꯥꯛ ꯑꯗꯨꯗ ꯐꯤꯐꯇꯤ ꯊꯥꯎꯖꯟ ꯊꯥꯗꯈ꯭ꯔꯅꯤ ꯌꯥꯔꯦ ꯀꯩꯅꯣ꯫
ꯏꯁ ꯑꯗꯣꯏ ꯁꯔꯨꯛ ꯏꯕꯣ ꯁꯦꯀꯦꯟꯍꯦꯟꯗ ꯍꯧꯖꯤꯛ ꯑꯗꯨꯝ ꯃꯣꯏꯒꯤ ꯃꯣꯗꯦꯜꯗ ꯍꯦꯟꯅꯁꯨ ꯈꯔ ꯑꯍꯟꯕ ꯁꯚꯦꯟꯇꯤ ꯑꯥꯏꯠꯇꯤꯗ ꯃꯌꯥꯝ ꯐꯪꯉꯕꯅꯦ ꯑꯗꯨꯕꯨ ꯑꯗꯨꯝꯕ ꯂꯩ ꯂꯩꯔꯗꯤꯅ ꯈꯟꯕ ꯌꯥꯏ ꯂꯤꯁꯤꯡ ꯇꯔꯥ ꯀꯨꯟ ꯃꯌꯥ ꯆꯪꯕꯗꯨꯕꯨꯗꯤ ꯆꯪꯉꯁꯅꯨ ꯃꯌꯥꯝ ꯆꯪꯗꯣꯔꯦ ꯍꯥꯏꯕ꯫ ꯄꯣꯠꯇꯣ ꯐꯣꯔꯇꯤ ꯃꯌꯥ ꯌꯧꯔꯛ ꯌꯧꯔꯛꯀꯗꯣꯔꯦꯕ ꯈꯪꯕ꯭ꯔꯥ ꯆꯦꯆꯦꯠ ꯂꯥꯎꯑꯣ ꯍꯟꯕꯗ꯫
ꯑꯣ꯫
ꯑꯗꯨꯗꯤ ꯄꯩꯁꯥ ꯈꯔ ꯍꯥꯞꯄꯒ ꯁꯦꯀꯦꯟꯍꯦꯟꯗ ꯑꯗꯨꯗꯒꯤ ꯍꯦꯟꯅ ꯈꯔ ꯃꯣꯗꯦꯜ ꯈꯔ ꯋꯥꯡꯕ ꯑꯃ ꯂꯧꯕ ꯐꯕ ꯑꯃ ꯂꯩꯔꯛꯑꯦꯕ꯫
ꯎꯝ꯫
ꯀꯩ ꯊꯕꯛꯅꯣ ꯅꯪ ꯍꯧꯍꯔꯅꯦꯕꯣ꯫
ꯁꯤ ꯀꯩꯅꯣꯝ ꯇꯧꯗꯣꯔꯦꯅꯦ ꯃꯣꯕꯥꯜꯁꯦꯝꯕ ꯌꯥꯎꯗꯣꯔꯦꯅꯦ꯫
ꯀꯅꯥꯏ ꯗꯨꯀꯥꯟꯗ꯫
ꯃꯁꯤ ꯑꯕꯣ ꯏꯇꯔ ꯄꯥꯏꯗꯔꯦꯁꯇ꯫
ꯑꯕꯣꯛ ꯍꯥꯏꯗꯤ ꯁꯥꯅ ꯊꯣꯏꯒꯤꯗꯣ꯫
ꯎꯝ ꯁꯥꯅꯥ ꯊꯣꯏꯒꯤꯗꯨ꯫
ꯃꯥ ꯁꯦꯝꯕ ꯑꯣꯏꯔꯝꯃꯣꯏ ꯃꯥꯅ ꯑꯅꯩ ꯑꯅꯧꯕ ꯗꯨꯀꯥꯟꯗꯨꯔꯣ꯫
ꯁꯦꯝꯕꯩꯁꯨ ꯌꯣꯟꯕꯩꯁꯨ ꯑꯩꯅ ꯁꯦꯝꯕꯗ ꯑꯉꯝꯕꯇ ꯫
ꯃꯥꯒꯤ ꯃꯥꯒꯤ ꯑꯅꯧꯕ ꯗꯨꯀꯥꯟꯗꯨꯔꯥꯕ ꯃꯥꯏ ꯑꯅꯧꯕ ꯗꯨꯀꯥꯟꯗꯨꯗꯤ ꯄꯣꯠ ꯌꯣꯟꯕꯩꯅꯦ ꯍꯥꯏꯕꯅꯦꯕ ꯀꯩ ꯀꯩ ꯐꯣꯟ ꯀꯩꯀꯥ ꯌꯣꯟꯕꯒꯤ ꯑꯗꯨꯗꯤ ꯁꯦꯝꯕ ꯌꯥꯎꯗꯕꯅꯦꯕꯀꯣ
ꯐꯣꯟ ꯇꯔꯥꯄꯔꯛꯑꯅꯤꯇ ꯈꯔꯗꯤ ꯂꯩꯅꯦꯕ ꯐꯣꯟ ꯌꯨꯁꯇ ꯈꯔꯕꯨꯗꯤ ꯂꯩꯔꯝꯃꯦꯕ ꯑꯗꯨ ꯑꯃꯨ ꯄꯣꯠ ꯍꯌꯦꯡ ꯑꯁꯤ ꯑꯁꯤ ꯂꯥꯛꯑꯅꯤ ꯍꯥꯏꯃꯦꯕ ꯐꯔ ꯌꯥꯝꯅ
ꯑꯗꯨ ꯀꯩꯅꯣꯗꯤ ꯑ ꯀꯔꯤꯕ ꯀꯥꯎꯒ꯭ꯔꯦꯅꯦ
ꯃꯥꯏ ꯃꯥꯏ ꯁꯦꯂꯔꯤꯒꯤ ꯀꯥꯗꯤ ꯀꯌꯥ ꯁꯥꯅꯤ ꯍꯥꯏꯒꯦ
ꯁꯦꯂꯔꯤ ꯃꯔꯤ ꯆꯥꯝꯃꯉꯥ ꯍꯥꯏꯒ
ꯑꯦꯦꯛ
ꯍꯧꯕꯒꯤ ꯑꯗꯨꯒ ꯅꯣꯡꯃꯩ ꯂꯨꯄꯥ ꯆꯃꯉ ꯑꯦ ꯅꯣꯡꯃꯩ ꯂꯨꯄꯥ ꯌꯥꯡꯈꯩꯒ
ꯏ ꯀꯌꯥꯅ ꯄꯥꯎꯅꯦ
ꯀꯌꯥ ꯇꯥꯔꯦ ꯑꯗꯨꯗ
ꯇꯔꯨꯛꯅꯤꯅꯦ ꯂꯤꯁꯤꯡ ꯇꯔꯨꯛꯅꯤꯅꯦ ꯉꯈꯣ ꯑꯃꯨꯛ ꯑꯗꯨ ꯊꯕꯛ ꯇꯧꯔꯦ ꯂꯨꯄꯥ ꯂꯤꯁꯤꯡ ꯇꯔꯨꯛꯅꯤꯅꯦ ꯑꯗꯨꯗꯤ
ꯑꯥ
ꯑꯗꯨꯗ ꯄꯨꯡ ꯉꯒꯥꯔ ꯀꯌꯥꯕꯥꯎꯣ ꯇꯥꯏꯃꯤꯡꯗꯤꯦ
ꯄꯨꯡ ꯇꯔꯨꯛ ꯃꯈꯥꯏꯗꯅ ꯄꯨꯡ ꯇꯔꯦꯠ
ꯑꯌꯨꯛ ꯄꯨꯡ ꯇꯔꯨꯛ ꯃꯈꯥꯏꯗꯩꯅ
ꯎꯝ
ꯑꯁ
ꯅꯪ ꯅ ꯁꯥꯥꯅ ꯉꯝꯃꯗ꯭ꯔꯕꯗꯨꯕ
ꯉꯝ ꯇꯥꯕꯅꯤ ꯌꯦꯡꯉ ꯍꯥꯏꯗꯤ ꯇꯧꯁꯜꯂꯒꯦ ꯁꯦꯝꯕꯗꯣ ꯍꯩꯖꯟꯍꯧꯒꯦꯕ
ꯑ ꯌꯥꯎꯔꯤꯕ ꯃꯣꯏ ꯑꯗꯨꯗ ꯀꯨꯏꯅ ꯌꯥꯎꯔꯛꯄ ꯁꯦꯝꯕ ꯂꯩꯕ ꯑꯅꯤꯗꯣ
ꯎꯝ
ꯃꯕꯥꯅꯤꯗꯤ ꯅꯣꯡꯃ ꯂꯨꯄꯥ ꯀꯣꯅꯦ ꯆꯥꯝꯃꯩ ꯆꯥꯝꯃꯩꯅꯤ
ꯑꯣꯏꯔꯝꯃꯍꯦ
ꯍꯦ ꯍꯦ ꯍꯦ ꯍꯥꯏꯔꯛꯑꯕꯅꯦ ꯊꯥꯒꯤ ꯇꯔꯥꯅꯤꯊꯣꯏꯅꯦ
ꯑꯣ ꯑꯦ ꯁꯦꯝꯕꯗꯣ ꯖꯣꯟꯁꯨ ꯌꯥꯎꯋꯦ ꯍꯥꯏꯗ
ꯖꯣꯟꯅꯗꯤ ꯀꯥꯟꯅꯣ
ꯑꯁꯕꯨꯔꯒꯗꯨꯨꯣꯟꯣ
ꯖꯣꯟꯗꯨꯗꯤ ꯀꯩꯍꯧꯗꯅ ꯅꯠꯇ꯭ꯔꯣ ꯖꯣꯟꯗꯨꯗꯤ ꯕꯤꯔꯝꯅꯤꯒꯤ ꯅꯠꯇ꯭ꯔꯣ ꯑꯣ ꯑꯩꯁꯤꯗ ꯑꯣꯟꯅꯔꯦ ꯑꯣꯟꯅꯔꯦ ꯑꯩꯁꯤꯗꯤ ꯕꯤꯔꯝꯅꯤꯒꯤ ꯄꯩꯁꯥꯅꯦ ꯀꯩꯅꯣꯒꯤ ꯅꯠꯇꯦ ꯁꯥꯅꯥꯊꯣꯏꯒꯤ ꯅꯠꯇꯦ ꯕꯤꯔꯝꯅꯤꯒꯤꯅꯦ
ꯑꯣ
ꯕꯤꯔꯝꯅꯤꯗ ꯁꯦꯝꯕ ꯌꯥꯎꯕꯗꯣ
ꯕꯤꯔꯝꯃꯅꯤ ꯇꯣꯛꯈ꯭ꯔꯦ ꯀꯩꯅꯣ ꯃꯥ ꯗꯄꯀꯥꯟ ꯍꯥꯡꯈꯤꯗ꯭ꯔꯦ
ꯏ ꯑꯗꯨꯒꯤ ꯗꯨꯀꯥꯟ ꯊꯪꯅꯔꯛꯏꯗꯣ
ꯑꯗꯨ ꯇꯣꯛꯈꯔꯦ ꯀꯩꯅꯣꯝ ꯇꯧꯒꯔꯦ ꯑꯥ ꯔꯪꯂꯥ ꯀꯩꯅꯣꯝ ꯑꯃ ꯍꯥꯡꯒ꯭ꯔꯝꯅꯤ
ꯑꯦ ꯅꯪ ꯗꯨꯀꯥꯟꯅ ꯈꯪꯗ꯭ꯔ ꯃꯥꯜꯂꯦ ꯑꯗꯨꯗ ꯁꯤꯗ ꯑꯉꯥꯡ ꯑꯃ ꯑꯅꯧꯄ ꯑꯉꯥꯡꯗꯨꯒ ꯀꯩꯅꯣꯗꯨꯒ ꯐꯝꯃꯤꯗꯣ ꯋꯥꯔꯤ ꯐꯝꯃꯤꯗꯣ ꯉꯔꯥꯡ ꯉꯔꯥꯡ ꯅꯍꯥꯟꯗꯁꯤꯅꯦ ꯐꯣꯟ ꯌꯣꯟꯕ ꯆꯠꯂꯤꯁꯦ ꯑꯗꯨꯗ ꯀꯩꯅꯣꯒꯤ ꯑꯩꯈꯣꯏ ꯌꯥꯝꯕꯒꯤ ꯐꯣꯟꯁ ꯑꯦ ꯑꯦꯟꯗ꯭ꯔꯣꯏꯗꯀꯤ ꯈꯔ ꯊꯥꯗꯣꯛꯄ ꯃꯉꯣꯟꯗ ꯑꯦꯟꯗ꯭ꯔꯣꯏꯗꯀꯤ ꯐꯣꯟ ꯍ ꯃꯔꯤꯃꯣ
ꯑꯗꯨꯗ ꯑꯩꯅ ꯍꯥꯟꯅ ꯆꯠꯂꯨꯕꯗꯗꯤ ꯑꯝꯇ ꯂꯩꯍꯧꯗ꯭ꯔꯦꯗ ꯗꯨꯀꯥꯟ ꯐꯝꯕ ꯃꯥꯥ ꯈꯛꯇ ꯉꯥꯏꯍꯧꯔꯦꯗ
ꯅꯪ ꯎꯔ ꯎꯔꯃꯣꯏ ꯃꯥꯥꯏ ꯃꯥꯏ ꯑꯗꯨꯗꯤ ꯐꯣꯟꯗꯣ ꯀꯩꯝ ꯗꯨꯥꯟ ꯑꯗꯣ ꯆꯩ ꯀꯩꯝ ꯌꯥꯎꯗꯕꯅꯦ ꯕꯦꯛ ꯀꯣꯔ ꯀꯩꯀ ꯈꯪ ꯌꯥꯗꯣꯏ ꯑꯗꯣ ꯃꯥꯒꯤꯁꯤꯗ ꯁꯦꯝꯕꯩꯗꯨꯅ ꯂꯩꯕꯅꯦꯕ ꯑꯗꯨꯗꯣ
ꯎꯝ
ꯈꯪꯗꯦ ꯃꯥꯏꯗꯤ ꯗꯨꯀꯥꯟꯗꯣ ꯑꯗꯨ ꯈꯛꯇꯪ ꯁꯅꯥ ꯊꯣꯏꯒꯤꯅ ꯇꯣꯞ ꯃꯌꯥꯝ ꯌꯥ
ꯊꯥ ꯊ ꯍꯣꯏꯔꯦꯅꯤꯈꯏꯌꯦ
ꯑꯅꯤ ꯅꯠꯇꯦ ꯑꯍꯨꯝꯃꯨꯛ ꯁꯨꯗꯧ ꯃꯥꯜꯂꯦꯕꯣ
ꯀꯅꯥꯒꯤ
ꯗꯁꯅꯥꯊ ꯍꯣꯏꯌꯦ
ꯈꯪꯗꯦ ꯑꯅꯤꯃꯨꯛꯇꯤ ꯈꯪꯉꯦ ꯑꯃꯅ ꯁꯦꯝꯕꯒꯤ ꯑꯃꯅ ꯌꯣꯟꯕꯒꯤ ꯑꯩ ꯍꯌꯦꯡ ꯍꯟꯆꯤꯠꯇꯤ ꯍꯧꯔꯅꯤ
ꯅꯪ ꯑꯩ ꯃꯇꯥꯡ ꯈꯔꯒ ꯆꯠꯄꯗꯨꯣ ꯉꯝꯃꯨ ꯉꯝ ꯉꯪꯒꯗ꯭ꯔꯣ
ꯉꯝ ꯇꯥꯕꯅꯤ ꯀꯩꯅꯣ ꯇꯧꯁꯟ ꯇꯥꯕꯅꯤ ꯑꯩꯅꯕꯨ ꯆꯠꯅꯤꯡꯉꯗꯤ ꯑꯗꯨꯗꯤ ꯁꯦꯝꯕꯅꯦꯕ ꯑꯅꯝꯕ ꯍꯥꯏꯗꯤ ꯁꯦꯝꯕꯗꯅꯦꯕ ꯇꯝꯗꯣꯏꯁꯦ ꯑꯩꯗꯤ ꯑꯇꯩ ꯐꯣꯟ ꯅꯣꯡꯗꯤ ꯑꯩ ꯏꯟꯇꯔꯦꯁ ꯂꯩꯇꯦꯕ
ꯃꯤ ꯐꯣꯏ ꯍꯦ ꯍꯦ ꯃꯤ ꯐ ꯃꯥꯡ ꯊꯥꯛꯀꯅꯤ ꯀꯣ
ꯑꯩ ꯑꯌꯥꯗꯕ ꯈꯔ ꯌꯥꯝ ꯈꯣꯝꯖꯤꯜꯂꯦ ꯁꯦꯝꯕ ꯍꯧꯔꯗꯅ ꯇꯝꯕ
ꯍꯥꯏꯗꯤ ꯑꯌꯥꯗꯗꯤ ꯍꯧꯋꯦꯕ ꯁꯤ ꯃꯇꯝꯗ ꯅꯪ꯭ꯌꯥ ꯌꯥꯗ꯭ꯔ ꯂ ꯂꯩꯇꯔꯕ꯭ꯔꯥ
ꯂꯩꯥꯏꯇ
ꯂꯩꯗꯤ ꯍꯥꯏꯅꯔꯣꯏ ꯑꯗꯨ ꯍꯥꯏ ꯌꯥꯗꯕ ꯈꯔ ꯈ ꯂꯩꯔꯗꯤ ꯑꯗꯨꯝ ꯗꯤꯁꯀꯦ ꯐꯛꯑꯁꯨ ꯌꯥꯏ ꯍꯦꯛꯇ ꯌꯥꯎꯕꯁꯨ ꯌꯥꯏ ꯑꯗꯨ ꯃꯗꯔꯕꯣꯔꯗꯇꯨꯒꯥ ꯀꯩꯅꯣꯒ ꯌꯥꯎꯔꯗꯤ ꯌꯥꯔꯦ ꯑꯗꯨꯝ ꯃꯥꯗꯔ ꯕꯣꯔꯠꯇꯨꯕꯨ ꯌꯥꯎꯔꯗꯤ ꯌꯥꯔꯦ ꯑꯗꯨꯝ ꯐꯣꯟ
ꯂꯩꯕ ꯌꯥꯏ
ꯅꯣꯏ ꯂꯩꯅꯔꯗꯤ ꯍꯥꯏꯅꯔꯣ ꯑꯗꯨꯝꯕ ꯑꯩ ꯄꯥꯝꯃꯦ ꯍꯧꯖꯤꯛꯀꯥꯟ ꯐꯣꯟꯅ ꯌꯥꯗꯕ
ꯅꯨꯡꯊꯣꯏꯗꯧꯔꯁꯨꯏꯑꯕ
ꯎꯝ ꯅꯪ ꯍꯌꯦꯡ ꯑꯌꯨꯛ ꯄꯨꯡ ꯇꯔꯨꯛ ꯃꯈꯥꯏꯗ ꯍꯧꯒꯠꯂꯥ ꯆꯠꯇꯣꯏꯕ ꯎꯝ ꯎꯝ ꯑꯩ ꯊꯥꯖꯈꯤꯗ꯭ꯔꯦꯗ ꯃꯣꯏꯗꯤ ꯁꯟꯗꯦ ꯂꯩꯇꯕꯅꯦ
ꯁꯨꯇꯤꯕꯨꯗꯤ ꯂꯩꯇꯦ ꯑꯗꯨ ꯑꯩꯈꯣꯏꯅ ꯀꯩꯅꯣꯝ ꯇꯧꯔꯗꯤꯦ ꯍꯥꯏꯗꯤ ꯊꯕꯛ ꯑꯃ ꯑꯔꯨꯕ ꯂꯥꯛꯑꯒꯗꯤ ꯂꯧ ꯌꯥꯦꯏ
ꯎꯝ ꯑꯗꯨ ꯃꯒꯤꯗꯨ ꯑꯃꯨꯛ ꯄꯣꯅꯤꯡ ꯃꯇꯝ ꯇꯣꯛꯄ ꯌꯥꯏꯗꯅꯀꯣ
ꯍꯥ
ꯇꯣꯅꯤꯡꯕ ꯃꯇꯝꯗꯣ ꯇꯣꯛꯄ ꯌꯥꯏꯗꯅ ꯊꯕꯛꯇꯣ
ꯑ ꯌꯥꯖꯁ ꯃꯥꯥꯏꯦ
ꯑꯗꯨꯗꯣ ꯐꯥꯕ ꯑꯃ ꯂꯩꯌꯦ
ꯅꯪꯁꯤ ꯑꯣꯏꯗꯤ ꯌꯥꯗꯦ
ꯖꯤꯑꯣꯗꯤ ꯀꯨꯏꯔꯦ ꯀꯩꯅꯣ ꯊꯗꯛꯄ ꯑꯗꯨ ꯐꯤ ꯂꯩꯔꯦ ꯊꯕꯛꯇꯣ ꯑꯗꯨ ꯌꯥꯔꯣꯏꯗꯕ ꯑꯗꯨ ꯅꯨꯡꯁꯥ ꯑꯃ ꯇꯣꯏꯅ ꯆꯠꯄꯗ ꯀꯨꯆꯨ ꯀꯨꯃꯦꯟ ꯂꯣꯏ ꯂꯣꯏꯔꯣꯏ
ꯑꯣ ꯇꯃ ꯀ ꯑꯩ ꯊꯔꯤꯒꯖꯥ
ꯑꯣꯛꯄꯁꯤ ꯅꯪ ꯍꯥꯏ ꯐꯣꯟꯒꯤꯗꯣ ꯑꯗꯨꯗꯣ ꯐꯣꯟ ꯐꯝꯕꯩꯗꯨꯅ ꯍꯥꯏꯔꯝꯕꯅꯦꯕ ꯑꯩꯉꯣꯟꯗ
ꯑꯥ
ꯍꯥꯏꯕ ꯍꯥꯏꯗꯤ ꯂ ꯁꯥꯟꯊꯣꯏꯅ ꯍꯥꯏꯕ ꯅꯠꯇꯕ ꯑꯗꯨ ꯁꯥꯟꯊꯣꯏ ꯃꯤ ꯃꯤ ꯑꯅꯤ ꯊꯤꯔꯤꯕꯅꯦ ꯈꯣꯠꯂꯤꯕꯅꯦꯅ ꯄꯥꯎ ꯄꯤꯔꯝꯕꯅꯦꯕ ꯑꯩꯉꯣꯟꯗ ꯏꯌꯥꯝꯅ
ꯎꯝ
ꯑꯗꯣ ꯃꯥꯏꯗꯣ ꯍꯥꯄ ꯄꯥꯎꯗꯨꯗꯗꯤ ꯊꯥꯒꯤ ꯎꯝ ꯀꯩꯕ ꯊꯥꯒꯤ ꯇꯔꯨꯛ ꯑꯃ ꯂꯦꯡꯗꯕꯤ ꯑꯗꯨ ꯅꯣꯡꯃꯩ ꯆꯥꯝꯃ ꯆꯥꯝꯃ ꯍꯥꯏꯕ ꯀꯔꯝ ꯍꯥꯏꯕꯅꯦꯕ
ꯑꯣꯏꯗꯦ ꯑꯣꯏꯗꯦ ꯑꯩ ꯆꯠꯂꯨꯔꯕꯅꯦ ꯑꯩ ꯋꯥꯔꯤ ꯁꯥꯟꯅꯔꯨꯔꯦ ꯃꯥꯒ ꯗꯥꯏꯔ ꯅꯍꯥꯟ ꯆꯠ ꯅꯕꯨꯗ ꯍꯥꯏꯔꯦꯕ ꯃꯥ ꯑꯗꯨꯃꯥꯏꯅ
ꯃꯥ ꯃꯤ ꯑꯅꯤ ꯊꯤꯔꯦꯑꯕꯗꯣ ꯑꯅꯤ ꯑꯃ ꯐꯪꯉꯦꯕ꯭ꯔꯣ
ꯑꯃꯗꯤ ꯐꯪꯗꯔꯣ ꯑꯩꯅꯦꯕ ꯑꯃꯗꯤ ꯐꯪꯉꯤꯗꯣ ꯑꯃ ꯊꯥꯗꯣꯛꯈ꯭ꯔꯅꯤꯕ ꯃꯥꯒꯤ ꯃꯥꯏ ꯅꯨꯄꯥ ꯑꯃ ꯃꯉꯣꯟꯗ ꯌꯥꯎꯕ ꯗꯨꯀꯥꯟ ꯌꯥꯎꯕ ꯅꯨꯄꯥ ꯑꯃ ꯂꯩꯔꯤꯕꯀꯣ ꯑꯗꯨꯗ ꯃꯥ ꯑꯇꯣꯞꯄ ꯊꯕꯛ ꯊꯥꯗꯣꯛꯈ꯭ꯔꯅꯤ ꯍꯥꯏꯔꯛꯄꯅꯦꯕ
ꯑꯣ ꯃꯤ ꯑꯃ ꯑꯃꯈꯛꯇꯪ ꯂꯩꯅꯦꯕ ꯍꯧꯖꯤꯛꯁꯦ
ꯇꯣ ꯅꯪ ꯁꯤꯔꯤꯗꯤ ꯏꯔꯨꯖꯕ ꯈꯣꯠꯄ ꯆꯥꯛ ꯆꯥꯕ ꯑꯗꯨꯝ ꯀꯣꯡꯃꯦ ꯌꯨꯝ ꯆꯪꯕ ꯈꯣꯠꯄꯗꯤ
ꯅꯪꯕꯨ ꯅꯌꯨꯝꯁꯨ ꯅꯛꯑ ꯂꯩꯔꯦ ꯀꯩꯅꯣ
ꯎꯝ ꯑꯗꯨ ꯀꯣꯝꯕ ꯊꯤꯔꯛꯄꯅꯤꯗ
ꯌꯥꯏ ꯌꯥꯏ ꯑꯗꯨ ꯑꯁꯣꯝꯒꯤꯗꯨ ꯀꯌꯥꯅꯣ ꯁꯣꯝꯒꯤꯁꯨ ꯐꯥꯎꯕ ꯃꯥꯁꯨ ꯑꯗꯨꯝ ꯆꯞ ꯃꯥꯟꯅꯕꯅꯤꯗ ꯃꯥ ꯇꯔꯨꯛ ꯆꯠꯇꯦ ꯅꯣꯡꯃꯩ ꯆꯥꯝ ꯆꯥꯝꯃꯒ ꯊꯥꯒꯤ ꯃꯉꯥ ꯍꯥꯏꯕ ꯇꯔꯨꯛ ꯐꯕ ꯃꯌꯥꯝ ꯑꯃ ꯄꯤ ꯍꯥꯏꯕꯅꯦ ꯁꯤ ꯀꯩꯅꯣꯁꯤꯁꯨ
ꯀꯅꯥ
ꯐꯣꯡꯒꯤꯗꯣ ꯗ꯭ꯔꯤꯝꯒꯤꯗꯣ ꯗ꯭ꯔꯤꯝ ꯐꯣꯟꯏꯁꯇꯣꯔꯗꯣ
ꯑꯩ ꯗ꯭ꯔꯤꯝ ꯐꯣꯔꯅꯤ ꯃꯥꯏꯗꯤ ꯀꯤꯩꯅꯣꯝ ꯌꯧꯈ꯭ꯔꯕꯅꯦ ꯎꯝ ꯇꯔꯥꯔꯛꯇꯝ ꯌꯧꯔꯦ ꯍꯥꯏꯕꯅꯤ ꯗꯦꯕꯤꯠ ꯃꯥꯟꯅꯅꯦ ꯍꯥꯏꯕ ꯑꯍꯥꯡꯕꯗ ꯎꯝ ꯀꯨꯏꯔꯦ
ꯑꯩ ꯑꯩ ꯑꯗꯨꯝ ꯗ꯭ꯔꯤꯝ ꯐꯣꯟꯗꯣ ꯍꯦꯛ ꯂꯥꯛꯄꯗꯨꯗ ꯌꯥꯎꯔꯕꯅꯦꯕ
ꯃꯥꯒꯤꯗꯤ ꯑꯃꯨꯛꯅꯤ ꯌꯣꯟꯕ ꯈꯛꯇꯅꯦ ꯁꯦꯝꯕ ꯌꯥꯎꯗꯦ ꯍꯥꯏꯕ ꯃꯥꯅ ꯑꯃꯨꯛ ꯁꯦꯝꯕ ꯌꯥꯎꯗꯣꯏꯕ ꯃꯥꯗꯤ ꯅꯪꯒꯤ ꯌꯣꯟꯕ ꯈꯛꯇꯅꯦꯕ ꯑꯩꯒꯤꯁꯤꯅ ꯑꯃꯨꯛ ꯁꯦꯝꯕ ꯌꯥꯎꯗꯅꯦꯕ ꯑꯩꯈꯣꯏ ꯕꯤꯁꯅꯨꯄꯨꯔꯗ ꯁꯦꯝꯕ ꯂꯥꯛꯄ ꯈꯣꯠꯄꯁ ꯑꯩꯅ ꯅ ꯁꯦꯝꯗꯔꯛꯇꯨꯕ
ꯌꯣꯟꯕ ꯀꯥꯡꯕꯨꯗꯣ ꯄꯩꯁꯥꯗꯤ ꯐꯖꯟ ꯈꯣꯛꯄꯅꯦꯍꯦ
ꯑꯗꯨ ꯔꯣꯖꯔꯗ ꯌꯦꯡꯉꯣ ꯀꯩꯅꯣ ꯈꯣꯏꯗꯣ
ꯃꯣꯏꯗꯤ ꯄꯩꯁꯥꯁꯦ ꯂꯤꯁꯤꯡꯒꯤ ꯋꯥꯔꯤ ꯇꯧꯗ꯭ꯔꯕꯅꯦ ꯂꯥꯛꯀꯦ ꯋꯥꯔꯤ ꯑꯣꯏꯅ ꯇꯧꯔꯕꯅꯦ ꯃꯣꯏꯗꯤ
ꯑꯥ ꯍꯥ
ꯍꯣꯠꯅꯁꯤ ꯍꯣꯠꯅꯁꯤ ꯑꯩꯈꯣꯏꯁꯨ ꯆꯝꯅꯔꯤ ꯇꯥꯟꯊꯠꯅꯒꯗꯕ
ꯃꯣꯏꯁꯨ ꯇꯦꯛ ꯇꯦꯛ ꯇꯦꯛꯩꯗꯧ ꯍꯧꯔꯛꯏꯗꯣ ꯗ꯭ꯔꯤꯝ ꯐꯣꯟꯗꯣ ꯑꯅꯤ ꯄꯨꯜꯂꯝꯃꯤꯗꯔꯣꯏꯖꯔꯣꯏꯔꯒ ꯇꯞ ꯇꯞꯅ ꯍꯧꯔꯒ ꯃꯣꯏꯁꯨ ꯆꯍꯤ ꯑꯃꯅꯤ ꯂꯩꯔꯒ ꯍꯥꯏꯗꯣꯛꯅꯔꯤꯅꯤ ꯍꯧꯖꯤ ꯇꯝ ꯇꯅ ꯍꯧꯧꯕꯅꯤꯡꯅꯤ ꯀꯩꯅꯣ
ꯃꯣꯏ ꯇꯣꯡꯉꯦꯕꯀꯣ ꯃꯣꯏ ꯄꯣꯠꯇꯣ ꯑꯣ ꯇꯧꯁꯤꯜꯂꯁꯤ ꯇꯧꯁꯤꯜꯂꯒ ꯅꯪꯒꯤ ꯐꯣꯟ ꯂꯣꯟꯗꯤ ꯊꯤ ꯂꯣꯏꯈ꯭ꯔꯕꯣ
ꯑꯁ ꯈꯥꯏ ꯋꯥꯠꯂꯤꯗ ꯑꯗꯨ ꯑꯗꯨꯒꯤ ꯊꯤꯕꯅꯤ ꯆꯠꯂꯤꯁꯦ
ꯅꯣꯡꯃ ꯊꯥꯒꯦ ꯀꯌꯥ ꯀꯌꯥ ꯊꯤꯕꯅꯣ ꯍꯥꯏꯕꯗ
ꯐꯣꯔ ꯐꯣꯔ ꯊꯥꯎꯖꯟ
ꯊꯥ ꯀꯦ ꯑꯙꯗꯕ
ꯇꯦꯟ ꯃꯟ
ꯑꯁ ꯅꯪ ꯄꯥꯃꯨꯏꯕꯣ ꯑꯥꯏ ꯑꯦ ꯋꯥꯏꯁ ꯑꯣꯏꯅ ꯀꯣꯛ ꯂꯧꯔꯤꯉꯩ ꯂꯧꯒꯦ ꯂꯩꯇꯔꯅ
ꯎꯝ ꯑꯌꯁ ꯑꯩ ꯌꯥꯔꯣꯏꯅꯦ ꯑꯩ ꯊꯕꯛ ꯇ ꯑ ꯑꯗꯨ
ꯅꯪ ꯖꯤꯔꯣ ꯄꯦꯃꯦꯟ ꯖꯦꯔꯣ ꯗꯥꯎꯟ ꯄꯦꯃꯦꯟꯗ꯭ꯔꯕ ꯅꯪ ꯂꯧꯎꯁꯦ
ꯎꯝ ꯅꯣ ꯄꯤꯔꯤꯁꯀꯣ ꯌꯦꯡꯗꯦ ꯑꯝꯇ
ꯖꯦꯔꯣ ꯗꯥꯝ ꯄꯦꯃꯦꯟꯗ꯭ꯔꯕ ꯅꯪꯅ ꯂꯧꯎꯁꯦ
ꯅꯠꯇꯦ ꯊꯕ
ꯐꯣꯟ ꯐꯣꯟ ꯑꯦꯛꯁꯆꯦꯟꯁ ꯇꯧꯗꯣꯏ ꯅꯠꯇ꯭ꯔꯣ
ꯎꯝ
ꯑꯥ
ꯍꯣꯏ ꯍꯣꯏ ꯊꯤꯔꯤꯅꯦꯕ
ꯑꯗꯨ ꯅꯪ ꯑꯁ ꯄꯣꯠꯄꯗꯣ ꯇꯝꯍꯟꯗ꯭ꯔꯕ ꯊꯥ ꯇꯔꯥꯗꯤꯩ ꯂꯤꯁꯤꯡ ꯅꯤꯐꯨꯅꯦꯕ ꯐꯣꯟꯗꯣ ꯂꯤꯁꯤꯡ ꯀꯌꯥꯗꯣ ꯅꯪ ꯂꯩ ꯂꯤꯁꯤꯡ ꯀꯨꯟꯊ꯭ꯔꯥ ꯃꯉꯥ ꯍꯥꯏꯇꯥꯔꯦ ꯅꯪꯕꯣ
ꯊꯥꯔꯇꯤ ꯁꯤꯛꯁ ꯊꯥꯎꯖꯟ ꯐꯣꯟꯅ ꯑꯗꯨ ꯃꯣꯏꯔꯣꯟ ꯊꯥꯔꯇꯤ ꯁꯤꯛꯁ ꯊꯥꯔꯇꯤ ꯁꯤꯛꯁ ꯑꯗꯨꯒ ꯂꯣꯟ ꯇꯥꯔꯦꯁꯅ ꯂꯤꯁꯤꯡ ꯃꯔꯤ